ꯂꯣ ꯇꯥꯕꯦꯔꯣ
ꯍꯜꯂꯣ
ꯇꯥꯕꯤꯔꯕ꯭ꯔꯣ
ꯇꯥꯔꯕꯣ
ꯇꯥꯔꯦ ꯑꯩꯕꯨꯗꯤ ꯅꯪꯕꯨ ꯇꯥꯔꯕꯣ
ꯍ ꯅꯪꯒꯤꯗꯣ ꯈꯤꯇꯪ ꯀꯩꯅꯣ ꯇꯧꯕ ꯍꯥꯏꯇꯥꯔꯦ ꯑꯗꯣ ꯈꯤꯇꯪ ꯂꯩꯈꯠꯄꯤꯌꯨꯅꯦ ꯑꯗꯨꯝ ꯂꯩꯈꯠꯄ ꯌꯥꯕꯅꯦ
ꯂꯣꯏꯔꯦ ꯍꯥꯏꯕꯁꯤꯗ ꯂꯩꯈꯠꯄ ꯅꯪꯒꯤꯗꯣ ꯐꯦꯟ ꯃꯈꯣꯟꯗꯣ ꯌꯥꯝ ꯇꯥꯅꯤꯡꯗꯦ ꯑꯝꯇ ꯃꯨꯠꯊꯛꯈꯣ
ꯑꯣ ꯑꯗꯣ ꯀꯩꯅꯣ ꯀꯩꯅꯣ ꯌꯥꯝ ꯉꯟꯅ ꯇꯨꯝꯕ ꯃꯥꯜꯂꯦ ꯀꯩꯅꯣ ꯕꯣꯜꯒ ꯑꯝꯇ ꯌꯦꯡꯗ꯭ꯔꯕꯣ ꯀꯩꯅꯣ
ꯕꯣꯜꯁꯦ ꯑꯍꯤꯡ ꯅꯣꯡꯌꯥꯏꯗꯅꯤꯅ ꯍꯧꯖꯤꯛ ꯂꯣꯏꯅ ꯇꯨꯝꯅꯔꯅꯤ ꯑꯗꯨꯒ ꯍꯣꯔꯦꯟ ꯑꯍꯤꯡ ꯅꯣꯡꯌꯥꯥꯏ ꯌꯧꯔꯀꯥꯟꯗ ꯍꯧꯒꯠꯅꯗꯣꯏꯅꯦ ꯍꯧꯖꯤꯛꯇꯤ ꯀꯅꯥꯝꯇ ꯐꯝꯃꯒ ꯉꯥꯏꯅꯗꯦꯀꯣ ꯑꯩꯈꯣꯏ ꯁ꯭ꯋꯥꯏꯗꯗꯤ
ꯑꯣ ꯑꯗꯨꯃꯥꯏꯅ ꯇꯧꯕ꯭ꯔꯣ ꯍꯥꯏꯗꯤ ꯑꯩꯗꯤ ꯑꯩꯈꯣꯏꯗꯤ ꯑꯗꯨꯝ ꯉꯥꯏꯅꯩꯌꯦꯕ ꯍꯥꯏꯗꯅꯦ ꯑꯗꯨꯝ ꯍꯧꯖꯤꯛꯇꯤ ꯑꯗꯨꯝ ꯑꯩꯈꯣꯏꯗꯤ ꯑꯗꯨꯝ ꯃꯇꯝꯁꯨ ꯆꯞ ꯆꯥꯕꯤ ꯑꯃ ꯑꯣꯏꯕꯅꯤꯅꯀꯣ ꯑꯗꯣ ꯅꯣꯏꯒꯤꯗꯤ ꯑꯗꯨꯃꯥꯏꯅꯒ ꯑꯃꯨꯛ ꯇꯨꯝꯃꯨꯔꯒ ꯍꯧꯒꯠꯄꯗꯨꯗꯤ ꯍꯥꯏꯗꯤ ꯋꯥꯅꯗꯕ ꯖꯥꯠꯂ ꯑꯩꯈꯣꯏꯗꯤ ꯇꯨꯝꯈ꯭ꯔꯗꯤ ꯑꯗꯨꯝ ꯇꯨꯝꯃꯦ ꯑꯗꯨꯅ ꯑꯗꯨꯃꯥꯏꯅ ꯇꯧꯕꯗꯣ ꯉꯝꯃ ꯑꯗꯨꯒꯕꯨꯗꯤ ꯍꯣꯏ ꯍꯣꯏ ꯉꯝꯃꯝꯒꯅꯤꯁꯨ ꯈꯜꯂꯦ ꯃꯌꯥꯝ ꯍꯧꯗꯣꯛꯅꯕꯁꯨ ꯌꯥꯎꯔꯝꯒꯅꯦꯅ ꯈꯜꯂꯦ꯫
ꯅꯣꯏꯒꯤꯅꯅꯦ ꯁꯣꯍꯣꯔꯗ ꯂꯩꯕ ꯑꯩꯈꯣꯏꯒꯤꯅꯅꯦ ꯁꯣꯍꯣꯔ ꯅꯠꯇꯕꯅꯤꯅꯅꯦ ꯑꯗꯨꯝ ꯉꯝꯅꯩꯌꯦ ꯃꯌꯥꯝꯁꯦ ꯑꯗꯨꯝ ꯇꯔꯥ ꯇꯥꯔꯗꯤ ꯂꯣꯏꯅ ꯇꯨꯝꯕꯁꯦ ꯀꯩꯁꯨ ꯀꯥꯏꯅꯗ꯭ꯔꯦꯕꯀꯣ ꯑꯗꯨꯅ ꯇꯔꯥꯗꯒꯤꯅ ꯕꯥꯔꯥ ꯃꯈꯥꯏꯐꯥꯎ ꯇꯨꯝꯃꯅꯤ ꯑꯗꯨꯒ ꯍꯣꯔꯦꯟ ꯕꯥꯔꯥ ꯃꯈꯥꯏꯗꯥꯎꯛꯂ ꯌꯦꯡꯅꯔꯅꯤ ꯑꯗꯨꯃꯥꯏꯅ ꯇꯧꯗ꯭ꯔꯒꯗꯤ ꯑꯌꯨꯛꯇ ꯑꯃꯨꯛ ꯐꯔꯛ ꯇꯥꯏꯌꯦꯕ ꯁꯤꯅ ꯂꯣꯏꯅ ꯉꯝꯅꯩꯌꯦꯕꯀꯣ ꯑꯗꯣ ꯀꯔꯤ ꯃꯊꯦꯜ ꯆꯥꯔꯒꯦ ꯉꯁꯤꯗ
ꯑꯣ ꯏꯟꯁꯥꯡ ꯃꯊꯦꯜꯁꯦ ꯀꯩꯅꯣ ꯑꯩꯁꯦ ꯈꯤꯇꯪ ꯏꯁꯥꯁꯨ ꯈꯤꯇꯪ ꯍꯧꯖꯤꯛꯁꯦ ꯗꯥꯏꯇꯤꯡ ꯈꯤꯇꯪ ꯇꯧꯖꯩꯌꯦ ꯑꯗꯨꯗꯨꯅ ꯍꯥꯏꯗꯤ ꯀꯩꯅꯣ ꯈꯥꯃꯦꯟ ꯑꯁꯤꯆꯤꯟꯕꯤ ꯑꯃ ꯑꯗꯨꯒ ꯑꯂꯨ ꯈꯤꯇꯪ ꯍꯥꯞꯄꯦ ꯑꯗꯨꯒ ꯑꯗꯨꯝ ꯀꯩꯅꯣ ꯍꯋꯥꯏ ꯊꯔꯥꯛ ꯃꯔꯨ ꯈꯔꯒ ꯇꯧꯔꯒ ꯑꯗꯨꯝ ꯐꯨꯠꯂꯒ ꯑꯗꯨꯝ ꯆꯥꯁꯟꯈ꯭ꯔꯦ ꯑꯗꯨꯝ ꯀꯩꯅꯣꯒꯨꯝꯕ ꯈꯤꯇꯪ ꯑꯂꯨ ꯕꯨꯖꯤꯌꯥ ꯈꯤꯇꯪ ꯑꯃꯒ ꯑꯗꯨꯝ ꯆꯥꯁꯤꯟꯈ꯭ꯔꯦ ꯆꯝꯅ ꯆꯥꯛꯁꯨ ꯌꯥꯝ ꯆꯥꯗꯦꯕ ꯅꯨꯃꯤꯗꯥꯡꯁꯦ ꯑꯩꯗꯤ ꯑꯗꯨꯗꯨꯅ ꯑꯗꯨꯝ ꯆꯥ ꯌꯥꯅꯤ ꯍꯥꯏꯕ ꯆꯁꯤꯟ
ꯗꯥꯏꯇꯤꯡ ꯇꯧꯋꯦꯗꯤ ꯍꯥꯏꯔꯒ ꯑꯥꯂꯨꯒꯤ ꯄ꯭ꯔꯗꯛ ꯉꯥꯛꯇ ꯆꯥꯏꯗꯨꯕꯨ ꯀꯃꯥꯏꯅ ꯇꯧꯔꯤꯅꯣ ꯑꯥꯂꯗꯨꯅꯦ ꯌꯥꯝꯅ ꯅꯣꯏꯕꯗ ꯃꯇꯦꯡ ꯑꯣꯏꯗꯣꯏꯁꯤꯀꯣ꯫
ꯍꯣꯏ ꯑꯂꯨꯒꯤ ꯄ꯭ꯔꯗꯛꯁꯦ ꯃꯤꯅꯁꯨ ꯑꯗꯨꯝ ꯁꯤꯁꯦ ꯋꯥꯐꯝꯁꯦꯀꯣ ꯈꯪꯗꯕ ꯃꯤꯅꯗꯤ ꯑꯗꯨꯝ ꯍꯦꯛꯇ ꯑꯩꯉꯣꯟꯗ ꯍꯪꯉꯛꯑꯦꯕꯀꯣ ꯑꯗꯨꯝ ꯗꯥꯏꯇꯤꯡ ꯇꯧꯋꯦꯗꯤ ꯍꯥꯏꯔꯒ ꯑꯂꯨ ꯆꯥꯛꯑꯦ ꯍꯥꯏꯔꯤꯁꯦ ꯀꯩꯒꯤꯅꯣꯅ ꯁꯨꯝ ꯍꯪꯉꯦꯕꯀꯣ ꯑꯗꯣ ꯃꯤ ꯈꯪꯗꯕꯁꯤꯡꯅꯗꯤ ꯑꯗꯨꯝ ꯑꯂꯨ ꯆꯥꯔꯒ ꯑꯩꯈꯣꯏꯒꯤ ꯁꯤꯁꯦ ꯑꯩꯈꯣꯏꯒꯤ ꯑꯩꯈꯣꯏ ꯆꯥꯛ ꯆꯥꯕ ꯃꯤꯁꯤꯡꯁꯤꯅ ꯍꯦꯟꯅ ꯀꯩꯅꯣ ꯇꯧꯋꯦ ꯍꯥꯏꯇꯥꯔꯦꯅꯦ ꯆꯥꯛ ꯆꯥꯕ ꯃꯤꯁꯤꯡꯅ ꯍꯦꯟꯅ ꯍꯪꯉꯛꯄꯁꯨ ꯍꯦꯜꯂꯤ ꯀꯩꯒꯤꯅꯣ ꯍꯥꯏꯗꯗꯤ ꯃꯣꯏꯅ ꯈꯟꯗꯣꯏꯁꯦ ꯍꯥꯏꯗꯤ ꯏꯟꯁꯥꯡ ꯆꯥꯔꯒ ꯆꯥꯛꯁꯤꯦ ꯁꯨꯝ ꯆꯥꯔꯝꯅꯤ ꯍꯥꯏꯕꯗꯣꯀꯣ ꯑꯗꯣ ꯑꯩꯗꯤ ꯆꯥꯛꯀꯤ ꯄꯣꯔꯁꯟꯁꯦ ꯑꯩꯗꯤ ꯌꯥꯝ ꯍꯟꯊꯔꯒ ꯆꯥꯖꯩꯌꯦꯕꯀꯣ ꯑꯗꯨꯗꯨꯅ ꯆꯥꯛꯁꯦ ꯌꯥꯝ ꯆꯥꯗ꯭ꯔꯕꯅꯤꯅ ꯑꯂꯨꯁꯤꯁꯨ ꯑꯗꯨꯝ ꯆꯥꯛꯀꯨꯝꯕ ꯑꯗꯨꯝ ꯀꯩꯅꯣ ꯆꯥꯡꯒꯤ ꯆꯥꯡꯗꯣ ꯑꯗꯨꯝ ꯑꯣꯜꯂꯒ ꯆꯞ ꯃꯥꯟꯅꯕꯅꯤꯅ ꯑꯩꯅ ꯑꯂꯨꯗꯨꯨꯝꯕ ꯆꯥꯕꯗꯣ ꯀꯩꯁꯨ ꯇꯧꯗꯦ ꯆꯥꯛꯇꯨꯗꯪ ꯍꯟꯊꯕꯤꯔꯒ ꯑꯗꯨꯝ ꯆꯥꯏꯑꯦꯗꯣ ꯏꯟꯁꯥꯡꯒꯨꯝꯕ ꯑꯗꯨꯝ ꯑꯗꯨꯅ ꯍꯦꯟꯅ ꯌꯥꯝꯅ ꯆꯥꯖꯕꯅꯤꯅ ꯀꯩꯁꯨ ꯀꯥꯏꯗꯦ ꯑꯗꯨꯃꯥꯏꯅ ꯕꯦꯂꯦꯟꯁ ꯑꯃꯗ ꯆꯥꯖꯩ ꯑꯩ ꯏꯁꯥꯅ ꯈꯪꯅ
ꯐꯔꯦ ꯐꯔꯦ ꯑꯑꯣꯟꯕꯗꯣ ꯑꯗꯨꯝ ꯌꯦꯡꯕ ꯇꯥꯔꯦꯀꯣ ꯃꯤꯅ ꯍꯥꯏꯕꯗꯤ ꯃꯤꯅ ꯍꯪꯉꯛꯏꯗꯨꯁꯨ ꯍꯪꯐꯝ ꯊꯣꯛꯄ ꯄꯣꯠꯅꯦꯕ ꯍꯥꯏꯕꯗꯤ ꯗꯥꯏꯇꯤꯡ ꯇꯧꯕ ꯍꯥꯏꯕꯁꯤꯃꯛꯇꯕꯨ ꯀꯥꯔꯕꯣꯍꯥꯏꯗ꯭ꯔꯦꯠꯁꯦ ꯑꯣꯜꯔꯦꯗꯤ ꯌꯥꯝꯃꯒ ꯂꯩꯔꯦ ꯍꯥꯏꯔꯒꯗꯤ ꯍꯟꯊꯅꯉꯥꯏ ꯆꯥꯟꯅꯗꯣꯏꯅꯦꯕꯀꯣ ꯑꯗꯨ ꯅꯪꯗꯤ ꯑꯂꯨ ꯆꯥꯔꯦ ꯑꯃꯨꯛ ꯍꯥꯏꯔꯦ ꯑꯂꯨꯕꯨꯖꯤꯑꯥ ꯑꯃꯨꯛ ꯆꯥꯁꯤꯜꯂꯦ ꯑꯃꯨꯛ ꯍꯥꯏꯔꯦ ꯍꯥꯏꯔꯦ ꯑꯗꯨꯗꯤ ꯑꯂꯨꯁꯦ ꯃꯈꯟ ꯌꯥꯝꯁꯤꯜꯂꯦꯕ ꯅꯪꯅ ꯆꯥꯔꯛꯏꯁꯦ ꯍꯥꯏꯕꯗꯤ ꯌꯦꯟꯖꯥꯡꯗ ꯊꯥꯞꯄꯗꯨ ꯈꯛ ꯅꯠꯇꯕꯀꯣ ꯑꯗꯨꯅꯅꯦ ꯃꯤꯅ ꯍꯪꯉꯩꯗꯨꯁꯨ ꯍꯪꯐꯝ ꯊꯣꯛꯄ ꯄꯣꯠꯅꯦꯕ ꯍꯣꯏ ꯇꯥꯕꯨ ꯇꯥꯔꯒꯗꯤ ꯐꯩ ꯆꯥꯡꯗꯣ ꯇꯥꯅ ꯑꯣꯜꯂꯒꯕꯨꯗꯤꯀꯣ ꯀꯩꯁꯨ ꯀꯥꯏꯗꯦꯀꯣ ꯅꯪꯒꯤ ꯐꯅꯕꯒꯤ ꯍꯪꯉꯛꯄ ꯋꯥꯅꯦꯕꯀꯣ꯫
ꯍꯣꯏ ꯍꯣꯏ ꯆꯨꯝꯃꯦ ꯑꯗꯨꯁꯨ ꯑꯗꯣ ꯍꯥꯏꯗꯤ ꯑꯩꯈꯣꯏ ꯁꯤꯗꯁꯨꯀꯣ ꯍꯥꯏꯗꯤ ꯑꯩꯈꯣꯏ꯫ ꯑꯩꯈꯣꯏ ꯁꯤꯒꯤ ꯂꯝꯁꯤꯗ ꯅꯠꯇꯕ ꯑꯇꯣꯞꯄ ꯃꯄꯥꯟ ꯂꯝꯗ ꯈꯔ ꯆꯥꯎꯈꯠꯄ ꯂꯝꯗꯗꯤꯀꯣ ꯑꯗ ꯑꯂꯨꯁꯦ ꯑꯗꯨꯝ ꯂꯣꯏꯅ ꯆꯥꯅꯩꯌꯦꯕ ꯑꯩꯈꯣꯏꯅ ꯆꯥꯛ ꯆꯥꯔꯤꯕꯁꯦ ꯁꯤ ꯃꯍꯨꯠꯇ ꯃꯣꯏꯗꯤ ꯑꯥꯂꯨꯁꯨ ꯑꯣꯏꯅ ꯆꯥꯏꯑꯕ ꯑꯥꯂꯨꯁꯤ ꯆꯥꯔꯒ ꯑꯗꯨꯝ ꯑꯥꯂꯨꯁꯤꯒ ꯄꯨꯟꯅ ꯍꯥꯏꯇꯥꯔꯦꯅꯦꯀꯣ ꯍꯥꯏꯗꯤ ꯑꯂꯨꯁꯦ ꯇꯥꯎꯔꯒ ꯑꯃꯨꯛ ꯆꯥꯏꯌꯦꯕ ꯃꯣꯏꯅ ꯑꯃꯨꯛ ꯑꯗꯣ ꯑꯥꯂꯨꯁꯦ ꯆꯥꯔꯒ ꯑꯩꯈꯣꯏꯒꯤ ꯀꯩ ꯍꯥꯏꯗꯣꯏꯅꯣ ꯄ꯭ꯔꯣꯇꯤꯟꯒꯤ ꯑꯣꯏꯕ ꯁꯔꯨꯛꯁꯦ ꯉꯥꯒꯨꯝꯕ ꯆꯥꯕꯅꯤ ꯈꯪꯗꯦ ꯑꯗꯒꯤ ꯁꯥꯒꯨꯝꯕ ꯑꯗꯨꯃꯥꯏꯅ ꯑꯗꯨꯃꯥꯏꯅ ꯑꯗꯒꯤ ꯀꯩꯅꯣ ꯐꯥꯏꯕꯔꯒꯨꯝꯕ ꯈꯤꯇꯪ ꯌꯥꯎꯅꯕ ꯑꯗꯨꯝ ꯕꯦꯖꯤ ꯈꯔ ꯑꯃꯒ ꯆꯥꯔꯒꯀꯣ ꯑꯗꯨꯃꯥꯏꯅ ꯂꯣꯏ ꯆꯥꯟꯅꯕꯅꯦ ꯑꯗꯣ ꯁꯤ ꯌꯥꯝꯅꯕꯨꯗꯤ ꯍꯣꯏ ꯈꯪꯅꯗꯦ ꯍꯥꯏꯇꯥꯔꯦꯅꯦ ꯑꯩꯈꯣꯏꯗꯤ ꯁꯨꯝ ꯆꯥꯛ ꯆꯥꯔꯛꯄ ꯃꯤꯅꯤꯅ ꯑꯗꯨꯝ ꯃꯤꯅꯁꯨ ꯍꯦꯛꯇ ꯍꯪꯉꯛꯑꯦ ꯑꯂꯨ ꯆꯥꯔꯤꯁꯦ ꯀꯔꯤꯒꯤꯅꯣ ꯗꯥꯏꯇꯤꯡ ꯇꯧꯋꯦ ꯍꯥꯏꯔꯒ ꯑꯥꯂꯨ ꯆꯥꯛꯏ ꯀꯩ ꯀꯥꯟꯅꯗꯣꯔꯤꯒꯦꯅ ꯈ ꯍꯦꯛꯇ ꯍꯪꯉꯛꯏ ꯑꯗꯣ ꯃꯌꯥꯝꯁꯨ ꯑꯝꯇꯪ ꯇ꯭ꯔꯥꯏ ꯇꯧꯔ ꯌꯦꯡꯉꯣ ꯑꯂꯨꯁꯦ ꯐꯖꯅ ꯍꯥꯏꯗꯤ ꯀꯪꯅ ꯉꯧꯔꯒ ꯍꯥꯏꯇꯥꯥꯔꯦꯅꯦ ꯃꯀꯛ ꯃꯀꯛ ꯀꯛꯑꯒ ꯑꯂꯗꯨ ꯈꯤꯇꯪ ꯆꯥꯕꯤꯌꯣ ꯑꯗꯣ ꯑꯥꯂꯨꯗꯨꯒꯤ ꯁꯥꯏꯗꯠꯇ ꯑꯩꯈꯣꯏꯒꯤ ꯀꯩꯅꯣ ꯑꯗꯨꯝ ꯄ꯭ꯔꯣꯇꯤꯟꯒꯨꯝꯕ ꯆꯥꯕꯤꯌꯣ ꯆꯥꯛꯁꯦ ꯁꯨꯡꯆꯆꯥ ꯆꯥꯗꯅ ꯑꯗꯨ ꯆꯞ ꯃꯥꯟꯅꯅ ꯄꯨꯛ ꯊꯟꯕꯅꯦ ꯑꯗꯨꯃꯥꯏꯅ ꯑꯝꯇꯪ ꯇ꯭ꯔꯥꯏ ꯇꯧꯔꯒ ꯌꯦꯡꯕꯤꯌꯣ
ꯌꯥꯔꯦ ꯌꯥꯔꯦ ꯑꯗꯨꯝ ꯅꯪꯒꯤꯗꯨꯗꯤ ꯅꯠꯇꯕ ꯑꯇꯣꯞꯄ ꯃꯌꯥꯝ ꯑꯃꯁꯨ ꯂꯩꯀꯣ ꯃꯤꯩꯅ ꯍꯥꯏꯔꯛꯏꯁꯦ ꯍꯥꯏꯕꯗꯤ ꯑꯂꯨꯗꯨ ꯈꯛꯇꯪ ꯆꯥꯔꯒ ꯑꯗꯨ ꯇꯧꯋꯤ ꯍꯥꯏꯕꯒꯤ ꯅꯠꯇꯦꯕ ꯑꯂꯨꯗꯨꯗꯁꯨ ꯅꯪꯉꯣꯟꯗ ꯍꯦꯟꯅ ꯅꯣꯏꯈꯠꯍꯟꯕ ꯌꯥꯕꯒꯤ ꯆꯥꯡꯗꯨ ꯌꯥꯝ ꯋꯥꯡꯅ ꯂꯩꯌꯦꯕ ꯅꯪꯗꯣ ꯍꯧꯖꯤꯛ ꯋꯥꯠꯄ ꯅꯠꯇꯦꯕꯀꯣ ꯑꯋꯥꯠꯄ ꯅꯠꯇꯕꯗ ꯀꯛꯊꯒꯗꯕꯗꯨꯗ ꯅꯪꯅ ꯆꯥꯡꯗꯣ ꯑꯃꯨꯛ ꯑꯗꯨꯗ ꯑꯗꯨꯝ ꯂꯩꯕꯅꯤꯅ ꯍꯦꯜꯂꯒ ꯂꯩꯔꯤꯕ ꯆꯥꯡꯗ ꯍꯦꯟꯅ ꯍꯦꯟꯒꯠꯄꯗ ꯃꯇꯦꯡ ꯑꯣꯏꯌꯦꯕ ꯑꯗꯨ ꯁꯔꯨꯛꯇꯤ ꯑꯂꯨꯗꯨ ꯀꯛꯑꯣ ꯑꯗꯨꯒ ꯅꯪꯅ ꯆꯥꯅꯤꯡꯕ ꯄ꯭ꯔꯣꯇꯤꯟꯗꯨ ꯆꯥꯔꯣ ꯐꯥꯏꯕꯔꯗꯨ ꯆꯥꯔꯣ ꯕꯦꯠꯁ ꯃꯌꯥꯝꯗꯨ ꯆꯥꯔꯣꯀꯣ ꯑꯗꯨꯗꯤ ꯀꯩꯁꯨ ꯀꯥꯏꯗꯦꯕ ꯍꯥꯏꯕꯗꯤ ꯑꯗꯨꯅ ꯍꯦꯟꯅ ꯅꯉꯣꯟꯗ ꯅ ꯅꯛꯅ ꯗꯥꯏꯇꯤꯡ ꯇꯧꯔꯤꯕꯗꯨꯒꯤ ꯃꯑꯣꯡꯗ ꯆꯠꯄꯗ ꯍꯦꯟꯅ ꯑꯆꯨꯝꯕꯔꯣꯝꯗ ꯆꯠꯄꯗꯨ ꯑꯣꯏꯗꯣꯏꯅꯦꯕ ꯅꯪꯅ ꯑꯥꯂꯨꯗꯨꯁꯨ ꯑꯗꯨꯝ ꯆꯥꯛꯒꯤ ꯃꯍꯨꯠꯇ ꯑꯥꯂꯨ ꯁꯤꯟꯕ ꯍꯥꯏꯗꯨꯗꯤ ꯆꯞ ꯃꯥꯟꯅꯗ꯭ꯔꯣ ꯑꯗꯨꯗꯤ ꯆꯥꯛ ꯆꯥꯕꯗꯨꯅꯤ ꯌꯥꯝꯅ ꯆꯥꯁꯤꯜꯂꯒꯗꯤ ꯀꯥꯔꯕꯣꯍꯥꯏꯗ꯭ꯔꯦꯠꯇ ꯍꯦꯜꯂꯒꯗꯤ ꯅꯣꯏꯊꯣꯛꯂꯛꯑꯦ ꯍꯥꯏꯕꯒꯤ ꯆꯥꯗ꯭ꯔꯤꯅꯦ ꯅꯪꯅ ꯆꯥꯒꯤ ꯃꯍꯨꯠꯇ ꯑꯂꯨꯅ ꯁꯤꯟꯕ ꯍꯥꯏꯗꯨꯗꯤ ꯆꯞ ꯃꯥꯟꯅꯩꯕꯀꯣ ꯑꯗꯨꯅ ꯄ꯭ꯔꯣꯇꯤꯟꯒꯨꯝꯕ ꯐꯥꯏꯕꯔꯒꯨꯝꯕ ꯅꯪꯅ ꯕꯦꯠꯁꯤꯒꯨꯝꯕ ꯆꯥꯕꯗꯨꯗꯤ ꯀꯩꯁꯨ ꯀꯥꯏꯗꯦ ꯑꯗꯨꯒ ꯑꯥꯂꯨꯒꯨꯝꯕ ꯄ꯭ꯔꯗꯛ ꯑꯥꯂꯨꯒꯤ ꯄ꯭ꯔꯗꯛ ꯃꯈꯩꯗꯨꯗꯤ ꯂꯦꯞꯄꯣ ꯍꯥꯏꯕꯒꯤ ꯋꯥꯅꯦꯕ ꯍꯦꯟꯅ ꯃꯥꯡꯖꯤꯟꯗꯣ ꯊꯥꯅ ꯆꯥꯎꯈꯠꯅꯕ ꯑꯣꯏꯒꯦ ꯍꯥꯏꯔꯒꯗꯤꯀꯣ ꯗꯥꯏꯇꯤꯡꯗꯨꯗ ꯑꯗꯨꯒꯤ ꯍꯥꯏꯕꯒꯤ ꯋꯥꯅꯦ ꯑꯗꯣ ꯅꯪꯒꯤꯁꯨ ꯅꯪꯒꯤ ꯑꯇꯣꯞꯄ ꯑꯗꯨꯝ ꯅꯪꯒꯤ ꯅꯤꯌꯣꯝ ꯑꯃ ꯂꯩꯖꯔꯝꯒꯅꯤ ꯑꯗꯨꯅ ꯀꯩꯁꯨ ꯀꯥꯏꯗꯦꯕꯀꯣ ꯑꯗꯨꯒꯤꯕꯨꯗꯤ ꯅꯪꯅ ꯑꯗꯨꯝ ꯇꯧꯖꯒꯦ ꯍꯥꯏꯕꯒꯤꯕꯨꯗꯤꯀꯣ ꯑꯗꯨ ꯃꯤꯅ ꯍꯥꯏꯅꯔꯛꯏꯗꯨꯒꯤꯗꯤ ꯆꯥꯅꯕ ꯄꯣꯠꯅꯦꯕ ꯃꯤꯅ ꯍꯥꯏꯔꯛꯏꯗꯨꯗꯤ ꯌꯥꯝꯅ ꯑꯣꯠ ꯇꯥꯕ ꯀꯣꯏꯁꯟ ꯅꯠꯇꯦꯕꯀꯣ
ꯎꯝ ꯍꯣꯏ ꯍꯣꯏ ꯑꯗꯣ ꯃꯔꯨꯞ ꯍꯥꯏꯕꯤꯔꯔꯤꯏꯁꯤꯁꯨ ꯌꯥꯝ ꯆꯨꯝꯃꯦ ꯑꯗꯣ ꯑꯩꯒꯤꯁꯨ ꯍꯥꯏꯗꯤ ꯑꯩꯒꯤꯁꯨ ꯆꯥꯡꯌꯦꯡ ꯑꯃ ꯍꯥꯏꯇꯥꯥꯔꯦꯅꯦꯀꯣ ꯏꯁꯥꯒꯤꯁꯨ ꯑꯗꯨꯝ ꯑꯩꯁꯨ ꯑꯗꯨꯝ ꯀꯩꯅꯣ ꯍꯥꯏꯗꯤ ꯆꯥꯛꯌꯦꯡ ꯑꯃ ꯇꯧꯖꯕꯅꯦ ꯑꯗꯣ ꯁꯤꯒꯤ ꯔꯤꯖꯜꯠ ꯑꯗꯨꯗꯩ ꯑꯩꯌꯦꯡ ꯑꯗꯨꯝ ꯃꯌꯥꯝ ꯌꯦꯡꯃꯤꯟꯅꯔꯁꯦꯅ ꯑꯗꯨꯝ ꯁꯤꯗ ꯊꯝꯖꯔꯑꯒꯦ ꯑꯗꯨꯒ ꯑꯩꯈꯣꯏ ꯃꯔꯨꯞꯇꯤ ꯀꯩꯅꯣ ꯇꯧꯕ꯭ꯔꯣ ꯍꯧꯖꯤꯛꯀꯥꯟꯁꯤꯕꯨ ꯍꯥꯏꯗꯤ ꯀꯩꯅꯣꯒꯤ ꯊꯕꯛꯁꯨ ꯈꯤꯇꯪ ꯆꯠꯂꯦꯅꯁꯨ ꯄꯥꯎ ꯇꯥꯔꯦ ꯑꯗꯨ ꯊꯕꯛꯀ ꯑꯗꯒꯤ ꯍꯥꯏꯗꯤ ꯏꯁꯥꯒꯤ ꯍꯥꯏꯗꯤ ꯊꯕꯛꯁꯤꯕꯨꯗꯤ ꯑꯗꯨꯝ ꯆꯠꯂꯝꯃꯅꯤ ꯊꯕꯛ ꯍꯥꯏꯁꯦ ꯄꯨꯡ ꯑꯃ ꯑꯅꯤꯈꯛꯇꯛ ꯇꯧꯕꯗꯤ ꯑꯣꯏꯔꯝꯃꯔꯣꯏꯗꯅ ꯌꯥꯝꯗ꯭ꯔꯕꯤꯗ ꯄꯨꯡ ꯃꯔꯤ ꯃꯉꯥ ꯇꯔꯨꯛ ꯇꯔꯦꯠꯇꯤ ꯑꯗꯨꯝ ꯇꯧꯔꯝꯃꯅꯤ ꯑꯗꯨꯒ ꯊꯕꯛ ꯆꯠꯅꯕꯒ ꯑꯗꯒꯤ ꯏꯁꯥꯒꯤ ꯆꯥꯕ ꯊꯛꯄꯁꯤꯕꯨꯗꯤ ꯑꯗꯨꯝ ꯆꯥꯔꯝꯃꯅꯤ ꯃꯇꯝꯗꯤ ꯈꯤꯇꯪ ꯆꯦꯟꯅꯔꯝꯒꯅꯦꯅ ꯈꯜꯂꯦ ꯑꯗꯨꯒ ꯏꯁꯥꯒꯤ ꯑꯣꯏꯅ ꯍꯥꯏꯗꯤ ꯏꯁꯥꯁꯤꯒꯤ ꯐꯅꯕ ꯍꯥꯏꯇꯥꯔꯦꯅꯦ ꯍꯛꯆꯥꯡ ꯁꯥꯖꯦꯟꯕ ꯑꯣꯏꯔꯁꯨ ꯑꯗꯨꯗꯒꯤ ꯀꯩ ꯍꯥꯏꯅꯤ ꯏꯁꯥꯒꯤ ꯈꯇꯪ ꯈꯜꯂꯒ ꯄꯨꯡ ꯀꯌꯥꯃꯨꯛꯇꯗꯤ ꯀꯥꯏꯊꯣꯛꯄꯤꯒꯦ ꯑꯗꯨꯝꯕꯒ ꯂꯩꯕ꯭ꯔꯥ ꯅꯠꯇ꯭ꯔꯒꯅ ꯑꯗꯨꯝ ꯁꯥꯗꯥꯔꯣꯟ ꯃꯌꯥꯝ ꯆꯠꯅꯔꯤꯁꯦ ꯑꯗꯨꯝ ꯆꯠꯂꯒ ꯑꯩꯁꯨ ꯑꯗꯨꯝ ꯃꯇꯝꯒꯤ ꯃꯇꯨꯡ ꯏꯟꯅ ꯑꯗꯨꯝ ꯆꯠꯂꯤ ꯍꯥꯏꯕꯗꯨꯃꯥꯏꯅ ꯑꯣꯏꯗꯣꯏꯔꯥ ꯅꯠꯇ꯭ꯔꯒꯅ ꯏꯁꯥꯒꯤꯒ ꯈꯜꯂꯒ ꯄꯨꯡ ꯑꯃꯒ ꯀꯥꯏꯊꯣꯛꯄꯤꯕ꯭ꯔꯥ ꯗ ꯍꯛꯆꯥꯡ ꯁꯥꯖꯦꯟ ꯇꯧꯕꯅꯤ ꯈꯪꯗꯦ ꯑꯗꯒꯤ ꯋꯥꯈꯜ ꯈꯟꯕꯅꯤ ꯈꯪꯗꯦ ꯑꯗꯨꯃꯥꯏꯅꯒ ꯇꯧꯕꯤꯕꯒ ꯂꯩꯕ꯭ꯔꯥ ꯀꯃꯥꯏꯅ ꯇꯧꯏ
ꯍꯣ ꯑꯩꯒꯤꯁꯨ ꯑꯣꯏꯅ ꯑꯩꯁꯨ ꯃꯔꯨꯞ ꯑꯃ ꯑꯣꯏꯅ ꯊꯕꯛꯁꯨꯦ ꯇꯧꯗꯕ ꯌꯥꯗꯕꯅꯤ ꯑꯗꯨꯝ ꯆꯠꯂꯦ ꯑꯗꯣ ꯄꯨꯡꯁꯦ ꯑꯃ ꯑꯗꯒꯤꯗꯤ ꯍꯦꯟꯅ ꯇꯧꯋꯦ ꯅꯪꯅ ꯍꯥꯏꯕ ꯑꯗꯨꯃꯥꯏꯅꯀꯣ ꯑꯗꯨꯝ ꯇꯔꯨꯛ ꯇꯔꯦꯠ ꯅꯤ ꯃꯄꯥꯟ ꯑꯗꯨꯒꯤ ꯆꯥꯡꯗ ꯑꯗꯨꯃꯥꯏꯅ ꯑꯗꯨꯝ ꯆꯠꯂꯦ ꯑꯗꯨꯒ ꯑꯗꯨꯝ ꯃꯌꯥꯝꯒꯤ ꯁꯥꯗꯥꯔꯣꯟꯗꯁꯨ ꯑꯗꯨꯝ ꯆꯠꯂꯦ ꯃꯌꯥꯝꯗ ꯊꯕꯛ ꯆꯠꯂꯨꯔꯦ ꯍꯜꯂꯛꯑꯦ ꯑꯗꯨꯒ ꯅꯣꯡꯃꯒꯤ ꯇꯧꯐꯝ ꯊꯣꯛꯄ ꯉꯥꯏꯍꯥꯛ ꯑꯩꯒꯤ ꯀꯩꯅꯣꯝꯃ ꯇꯧꯕꯁꯨ ꯇꯧꯖꯩ ꯑꯗꯨꯒ ꯑꯩ ꯏꯁꯥꯒꯤ ꯑꯣꯏꯅꯁꯨ ꯄꯨꯡ ꯑꯃꯃꯥꯎꯗ ꯑꯗꯨꯝ ꯈꯥꯏꯗꯣꯛꯆꯩ ꯑꯩ ꯍꯥꯏꯕꯗꯤ ꯌꯥꯍꯧꯕꯒ ꯊꯕꯛ ꯆꯠꯂꯨꯔꯒ ꯍꯜꯂꯛꯑꯒ ꯑꯃꯨꯛ ꯇꯨꯝꯕ ꯅꯠꯇꯦꯕꯀꯣ ꯌꯥꯎꯍꯧꯔꯅꯤ ꯍꯧꯔꯕ ꯃꯇꯨꯡ ꯃꯇꯨꯡꯗ ꯋꯀꯤꯡ ꯆꯠꯂꯨꯔꯅꯤ ꯋꯥꯀꯤꯡ ꯆꯠꯂꯨꯔꯒ ꯍꯜꯂꯛꯑꯒ ꯑꯃꯨꯛ ꯑꯩꯒꯤ ꯏꯔꯨꯖ ꯃꯥꯏꯊꯖꯒꯗꯕ ꯇꯧꯒꯗꯕꯗꯨ ꯇꯧꯔꯅꯤ ꯑꯗꯨꯒ ꯆꯥꯛꯇꯣ ꯆꯥꯔꯅꯤ ꯑꯗꯨꯒ ꯑꯃꯨꯛ ꯆꯠꯂꯅꯤ ꯑꯗꯨꯒ ꯍꯜꯂꯛꯑꯅꯤ ꯍꯜꯂꯛꯑꯒ ꯈꯤꯇꯪ ꯉꯟꯕ ꯅꯨꯃꯤꯠ ꯑꯣꯏꯔꯒꯅ ꯑꯗꯨꯝ ꯀꯤꯡ ꯆꯠꯂꯦ ꯑꯃꯨꯛꯀꯣ ꯑꯗꯨ ꯍꯟ ꯉꯟꯗꯕ ꯑꯣꯏꯔꯒꯗꯤ ꯑꯗꯨꯝ ꯃꯝꯕ ꯈꯣꯠꯄ ꯇꯧꯔꯒꯗꯤ ꯑꯃꯨꯛ ꯆꯠꯇ꯭ꯔꯦ ꯑꯗꯨꯝ ꯆꯠꯇꯕꯤꯗ ꯑꯗꯨꯝ ꯄꯣꯊꯥꯔꯒ ꯏꯔꯨ ꯃꯥꯏꯊꯖꯔꯒ ꯄꯣꯊꯥꯔꯒ ꯂꯩꯕꯁꯨ ꯌꯥꯎꯋꯦ ꯑꯗꯨꯒ ꯉꯜꯂꯒꯗꯤ ꯑꯗꯨꯝ ꯆꯠꯂꯦ ꯑꯗꯨ ꯁꯨꯡꯁꯣꯏ ꯁꯣꯏꯗꯅꯗꯤ ꯑꯅꯝꯕ ꯃꯇꯝꯗ ꯑꯌꯨꯛꯁꯤꯗꯗꯤ ꯑꯗꯨꯝ ꯆꯠꯆꯩꯌꯦꯕꯀꯣ ꯄꯨꯡ ꯃꯨꯛ ꯐꯥꯗ꯭ꯔꯒꯁꯨ ꯑꯗꯨꯝ ꯑ ꯃꯤꯅꯤꯠ ꯀꯨꯟꯊ꯭ꯔꯥ ꯑꯃ ꯀꯨꯟꯊ꯭ꯔꯥ ꯅꯤꯐꯨ ꯃꯉꯥ ꯑꯃꯗꯤ ꯑꯗꯨꯃꯥꯏꯅ ꯏꯁꯥꯒꯤ ꯈꯜꯂ ꯀꯥꯏꯊꯣꯛꯆꯩ ꯑꯗꯨꯝ ꯃꯔꯨꯞꯇꯤ ꯑꯗꯨꯃꯥꯏꯅ ꯏꯁꯥꯒꯤ ꯈꯜꯂꯒ ꯀꯥꯏꯊꯣꯛꯄꯤꯕ꯭ꯔꯥ ꯅꯠꯇ꯭ꯔꯒ ꯑꯗꯨꯝ ꯑꯩ ꯗꯥꯏꯇꯤꯡ ꯇꯧꯔꯕꯅꯤ ꯍꯥꯏꯔꯒ ꯆꯥꯕꯗ ꯈꯛꯇꯪ ꯖꯣꯇꯣꯟ ꯇꯧꯔꯒ ꯍꯛꯆꯥꯡ ꯁꯥꯖꯦꯟꯅ ꯏꯌꯥꯎ ꯌꯥꯎꯗꯕꯤꯗ ꯑꯗꯨꯝ ꯂꯩꯕ꯭ꯔꯥ ꯀꯃꯥꯏꯅ ꯇꯧꯒꯦ ꯑꯗꯨꯁꯨ ꯍꯥꯏꯔꯞ ꯍꯥꯏꯕꯤꯌꯨ ꯑꯗꯨꯒ ꯆꯠꯂꯒꯅ ꯀꯔꯤ ꯀꯔꯤ ꯁꯥꯖꯦꯟ ꯇꯧꯏꯤ ꯈꯣꯠꯂꯤ ꯍꯥꯏꯕꯗꯣ ꯑꯗꯨꯁꯨ ꯈꯔ ꯍꯥꯏꯕꯤꯌꯨꯅꯦ
ꯍꯣꯏ ꯑꯗꯣ ꯌꯥꯝꯅ ꯆꯨꯝꯕ ꯃꯔꯤꯛ ꯊꯝꯕꯤꯔꯦ ꯍꯥꯏꯗꯤ ꯃꯔꯨꯞꯅꯀꯣ ꯍꯥꯏꯗꯤ ꯄꯨꯡꯁꯦ ꯑꯗꯨꯝ ꯋꯥꯛꯀꯤꯡ ꯆꯠꯄꯁꯤꯅ ꯍꯛꯆꯥꯡ ꯁꯥꯖꯤꯟ ꯑꯣꯏꯅ ꯑꯗꯨꯝ ꯇꯧꯕꯤꯔꯦ ꯍꯥꯏꯔꯦ ꯍꯥꯏꯗꯤ ꯋꯥꯀꯤꯡ ꯍꯣꯏ ꯆꯠꯄꯁꯤꯗ ꯑꯣꯏꯅ ꯑꯩꯒꯤ ꯍꯛꯆꯥꯡ ꯁꯥꯥꯏꯗꯅ ꯑꯩꯅ ꯇꯧꯒꯗꯕ ꯁꯤꯅꯥ ꯑꯩꯒꯤ ꯍꯛꯆꯥꯡ ꯐꯅꯕꯒꯤꯗꯃꯛꯇ ꯑꯣꯏꯅ ꯀꯣ ꯀꯤꯡꯁꯤꯅ ꯑꯣꯏꯅ ꯃꯍꯨꯠ ꯁꯤꯟꯕꯤ ꯍꯥꯏꯕꯅꯤ ꯌꯥꯝ ꯐꯕ ꯋꯥꯐꯝꯅꯦ ꯑꯗꯨꯁꯨ ꯑꯌꯨꯛꯀꯨꯝꯕꯗ ꯆꯠꯄꯁꯤꯁꯨ ꯌꯥꯝ ꯐꯩ ꯍꯥꯏꯅ ꯑꯗꯒꯤ ꯑꯌꯨꯛꯀꯤ ꯅꯨꯡꯁꯤꯠ ꯑꯌꯤꯡꯕꯀꯣ ꯑꯐꯕ ꯅꯨꯡꯁꯤꯠ ꯁꯤꯠꯂꯤꯉꯩ ꯃꯇꯝꯁꯤꯗ ꯆꯠꯄꯁꯦ ꯍꯣꯏ ꯌꯥꯝ ꯀꯥꯟꯅꯅꯤꯅ ꯈꯜꯂꯦ ꯑꯗꯨꯁꯨ ꯌꯥꯝ ꯐꯩꯌꯦ ꯑꯗꯣ ꯑꯩ ꯏꯁꯥꯒꯤ ꯑꯣꯏꯅꯗꯤ ꯍꯧꯖꯤꯛꯁꯦ ꯑꯩꯈꯣꯏꯒꯤꯗꯤ ꯑꯃꯨꯛ ꯋꯥꯛꯀꯤꯡ ꯆꯠꯐꯝ ꯈꯣꯠꯐꯝꯁꯦ ꯇ ꯂꯩꯇ꯭ꯔꯕꯅꯤꯅ ꯑꯩ ꯑꯗꯨꯝ ꯍꯧꯖꯤꯛꯀꯥꯟꯗꯤ ꯑꯩ ꯑꯗꯨꯝ ꯉꯟꯅ ꯍꯧꯒꯠꯂꯦ ꯑꯩꯁꯨ ꯍꯥꯟꯅ ꯄꯨꯡ ꯈꯔ ꯊꯦꯡꯅ ꯍꯧꯒꯠꯂꯝꯃꯦ ꯑꯗꯨ ꯊꯦꯡꯅ ꯍꯧꯒꯠꯄ ꯍꯥꯏꯁꯦ ꯅꯨꯃꯤꯗꯥꯡꯒꯨꯝꯕ ꯇꯨꯝꯗꯕꯒꯤ ꯊꯦꯡꯅ ꯊꯦꯡ ꯇꯨꯝꯕꯒꯤ ꯑꯗꯨꯃꯥꯏꯅ ꯍꯧꯒꯠꯂꯝꯃꯦ ꯑꯗꯣ ꯍꯧꯖꯤꯛꯀꯥꯟꯗꯤ ꯑꯗꯨꯝ ꯊꯦꯡꯉꯁꯨ ꯊꯦꯡꯗ꯭ꯔꯁꯨ ꯑꯗꯨꯝ ꯑꯩꯒꯤ ꯍꯧꯒꯠ ꯇꯧꯕ ꯃꯇꯝꯁꯦ ꯊꯥ ꯑꯃ ꯑꯅꯤ ꯃꯃꯥꯡꯗꯒꯤ ꯑꯩꯁꯦ ꯑꯗꯨꯝ ꯁꯦꯝꯈ꯭ꯔꯦꯕ ꯑꯗꯨꯅ ꯑꯗꯨꯝ ꯃꯦꯀꯞ ꯊꯣꯛꯂꯛꯑꯦ ꯍꯧꯖꯤꯛ ꯀꯥꯟꯁ ꯑꯗꯨꯒ ꯑꯩ ꯍꯧꯒꯠꯂꯒ ꯑꯩꯅ ꯑꯗꯨꯝ ꯇꯧꯖꯕ ꯍꯥꯏꯁꯦ ꯑꯗꯨꯝ ꯈꯤꯇꯪ ꯐ꯭ꯔꯦꯁ ꯑꯞ ꯑꯣꯏꯊꯣꯛꯆꯔꯒ ꯑꯗꯨꯝ ꯑꯩ ꯌꯣꯒꯁꯨ ꯍꯥꯟꯅ ꯁꯥꯟꯅꯔꯛꯄ ꯅ ꯑꯗꯨꯝ ꯌꯣꯒꯁꯦ ꯍꯧꯖꯤꯛ ꯐꯖꯅ ꯇꯧꯖꯔꯤ ꯄꯨꯡ ꯑꯅꯤꯃꯨꯛꯇꯤ ꯑꯗꯨꯝ ꯌꯣꯒ ꯐꯖꯅ ꯇꯧꯋꯤ ꯍꯧꯖꯤꯛꯁꯦ ꯑꯗꯩ ꯍꯛꯆꯥꯡꯁꯤꯅꯁꯨ ꯍꯥꯟꯅ ꯈ꯭ꯋꯥꯡꯒꯨꯝꯕ ꯅꯥꯔꯝꯕ ꯈꯣꯠꯂꯝꯕꯁꯨ ꯈꯔꯗꯤ ꯐꯔꯦ ꯑꯗꯒꯤ ꯍꯛꯆꯥꯡꯁꯦ ꯗꯤ ꯌꯥꯝꯅ ꯆꯥꯎꯊꯣꯛꯑꯝꯕ ꯑꯩꯈꯣꯏꯒꯤ ꯈꯤꯇꯪꯗꯤ ꯐꯔꯦꯅ ꯈꯜꯂꯦ ꯍꯧꯖꯤꯛꯇ ꯈꯤꯇꯪ ꯅꯨꯡꯉꯥꯏꯔꯛꯑꯦ ꯍꯛꯆꯥꯡꯁꯤꯁꯨ ꯌꯥꯡꯕ ꯍꯦꯜꯂꯛꯑꯦ ꯑꯗꯒꯤ ꯍꯥꯟꯅ ꯄꯨꯛꯀꯨꯝꯕꯁꯨ ꯈꯤꯇꯪ ꯅꯣꯏꯊꯣꯛꯑꯝꯕꯗꯨ ꯈꯔ ꯐꯔꯦ ꯌꯣꯒꯁꯤꯗꯤ ꯑꯩ ꯐꯖꯅ ꯇꯧꯔꯦ ꯍꯞꯇꯥ ꯑꯅꯤ ꯑꯅꯤꯃꯨꯛꯇꯤ ꯁꯨꯔꯦꯅ ꯈꯜꯂꯦ
ꯑꯗꯨꯗꯤ ꯃꯔꯨꯞꯅ ꯍꯥꯏꯕꯤꯔꯤꯕꯁꯦ ꯃꯔꯨꯞꯇꯤ ꯍꯧꯖꯤꯛꯀꯤ ꯁꯣꯍꯣꯔꯗ ꯂꯩꯔꯕꯅꯤꯅ ꯆꯠꯊꯣꯛ ꯈꯣꯠꯠꯇꯣꯛ ꯇꯧꯕꯁꯦ ꯐꯔꯛ ꯇꯥꯔꯕꯅꯤꯅ ꯔꯨꯝꯗ ꯌꯥꯍꯧꯁꯦ ꯉꯟꯅ ꯍꯧꯒꯠꯂꯦ ꯌꯥꯍꯧꯁꯦ ꯁꯨ ꯍꯥꯟꯅꯗꯤ ꯅꯨꯡꯗꯥꯡ ꯊꯦꯡꯅ ꯇꯨꯝꯃꯒꯗꯤ ꯑꯌꯨꯛꯁꯨ ꯊꯦꯡꯅ ꯍꯧꯒꯠꯂꯝꯕꯗꯣ ꯍꯧꯖꯤꯛꯇꯤ ꯑꯂꯥꯔꯝ ꯊꯝꯗꯅ ꯈꯣꯠꯇꯅ ꯇꯧꯔꯒ ꯑꯗꯨꯝ ꯌꯥꯍꯧꯁꯦ ꯃꯦꯀꯞꯁꯦ ꯉꯟꯅ ꯑꯗꯨꯝ ꯊꯣꯛꯑꯦ ꯉꯟꯅ ꯑꯗꯨꯝ ꯍꯧꯒꯠꯂꯦ ꯑꯗꯨꯒ ꯁꯣꯝꯁꯦ ꯌꯣꯒꯁ ꯑꯣꯏꯅ ꯁꯥꯟꯅꯕꯤꯔ ꯑꯇꯣꯞꯄ ꯁꯥꯖꯦꯜ ꯀꯩꯀꯥ ꯂꯝꯖꯦꯟ ꯆꯦꯟꯕ ꯆꯠ ꯆꯠꯄ ꯈꯣꯠꯄꯗꯤ ꯃꯐꯝ ꯂꯩꯇꯕꯅꯤꯅ ꯇꯧꯗ꯭ꯔꯕꯅꯤꯅ ꯌꯣꯒꯗ ꯑꯣꯏꯅ ꯇꯧꯔ ꯑꯗꯨ ꯌꯣꯒ ꯇꯧꯕꯁꯤꯁꯨ ꯍꯥꯞ ꯊꯥ ꯑꯅꯤ ꯁꯨꯖꯜꯂꯛꯑꯦ ꯑꯗꯨꯅ ꯑꯑꯣꯟꯕꯁꯤ ꯌꯥꯝ ꯎꯔꯦ ꯑꯗꯨꯅ ꯍꯛꯆꯥꯡꯁꯤ ꯌꯥꯝ ꯅꯨꯡꯉꯥꯏꯔꯦ ꯍꯥꯏꯕ ꯄꯥꯎꯁꯦ ꯇꯥꯕꯗ ꯑꯩꯈꯣꯏꯁꯨ ꯌꯥꯝ ꯅꯨꯡꯉꯥꯏꯖꯩꯀꯣ ꯑꯍꯩ ꯑꯍꯩꯕ ꯑꯩꯅ ꯄꯥꯝꯖꯕ ꯆꯠꯄꯕꯨ ꯑꯣꯏꯔꯣ ꯆꯦꯟꯕꯕꯨ ꯑꯣꯏꯔꯣ ꯑꯗꯒꯤ ꯁꯥꯀꯜ ꯊꯧꯕꯕꯨ ꯑꯣꯏꯔꯣ ꯅꯠꯇ꯭ꯔꯒ ꯌꯣꯒ ꯇꯧꯕꯕꯨ ꯑꯣꯏꯔꯣꯀꯣ ꯅꯣꯡꯃꯒꯤ ꯇꯧꯐꯝ ꯊꯣꯛꯄ ꯑꯩꯒꯤ ꯍꯛꯆꯥꯡ ꯍꯥꯏꯕ ꯍꯛꯆꯥꯡꯁꯤꯒꯤ ꯑꯩꯈꯣꯏꯅ ꯇꯧꯕꯤꯔꯤꯕ ꯈꯔꯁꯦ ꯁꯤ ꯑꯗꯨꯝ ꯀꯩꯁꯨ ꯀꯥꯏꯗꯦ ꯍꯥꯏꯕ ꯇꯥꯔꯦꯀꯣ ꯑꯩ ꯑꯩ ꯃꯐꯝꯗꯨꯒꯤ ꯃꯇꯨꯡ ꯏꯟꯅ ꯑꯗꯒꯤ ꯃꯇꯝ ꯆꯥꯅꯕ ꯆꯥꯅꯗꯕ ꯑꯗꯨ ꯃꯌꯥꯝꯗꯨꯒꯤ ꯑꯣꯏꯅ ꯑꯗꯨꯃꯥꯏꯅ ꯑꯗꯨꯝ ꯉꯝꯅꯕ ꯇꯧꯕꯗꯨ ꯌꯥꯝ ꯐꯩ ꯑꯗꯨ ꯌꯥꯔꯒꯗꯤ ꯌꯣꯒ ꯇꯧꯕꯗꯣ ꯅꯣꯏꯒꯤ ꯃꯊꯛꯀꯨꯝꯕꯗ ꯀꯥꯈꯠꯂꯒ ꯇꯧꯕ ꯑꯃ ꯂꯩꯔꯒꯗꯤ ꯉꯟꯅꯁꯨ ꯇꯧꯋꯦ ꯍꯥꯏꯕꯅꯤꯅ ꯅꯨꯡꯁꯥ ꯀꯩꯁꯥ ꯌꯥꯝ ꯁꯥꯗ꯭ꯔꯤꯉꯩꯗ ꯑꯗꯨꯃꯥꯏꯅ ꯊꯣꯛꯑꯒ ꯇꯧꯕ ꯌꯥꯔꯒꯗꯤ ꯑꯗꯨꯅꯁꯨ ꯍꯦꯟꯅ ꯐꯗꯧ ꯃꯥꯜꯂꯦ ꯍꯥꯏꯕꯗꯤ ꯅꯨ ꯁꯤ ꯅꯨꯡꯁꯥꯗꯣ ꯀꯥꯔꯗ ꯑꯗꯨꯝ ꯂꯩꯕꯗꯒꯤꯗꯤ ꯃꯊꯛꯀꯤ ꯅꯨꯡꯁꯤꯠꯇꯨꯅꯁꯨ ꯈꯤꯇꯪ ꯍꯦꯟꯅ ꯐꯒꯗꯕ ꯃꯥꯜꯂꯦꯀꯣ ꯑꯗꯨꯅ ꯌꯥꯔꯒꯗꯤ ꯑꯗꯨꯃꯥꯏꯅ ꯇꯧꯕꯤꯌꯨꯅꯦ
ꯍꯣꯏ ꯑꯗꯨꯁꯨ ꯑꯗꯨꯝ ꯍꯣꯠꯅꯖꯒꯦ ꯑꯗꯨꯒ ꯀꯩꯅꯣꯒꯨꯝꯕ ꯑꯩꯁꯦ ꯋꯤꯛꯀꯦꯟꯒꯨꯝꯕ ꯂꯩꯕ ꯍꯥꯏꯕꯗꯤ ꯁꯨꯇꯤꯒꯨꯝꯕ ꯂꯩꯕ ꯍꯞꯇꯥ ꯑꯃꯒꯤ ꯃꯅꯨꯡꯗ ꯑꯅꯤꯔꯛꯀꯨꯝꯕꯗꯤ ꯑꯗꯨꯝ ꯑꯩꯁꯦ ꯀꯩꯅꯣꯗ ꯊꯣꯛꯆꯩ ꯍꯥꯏ ꯇꯥꯔꯦꯅꯦ ꯑꯩꯈꯣꯏꯒꯤ ꯂꯝꯄꯥꯛꯀꯨꯝꯕꯗ ꯆꯠꯂꯒ ꯑꯁꯪ ꯑꯄꯥꯟ ꯃꯔꯛꯇ ꯑꯗꯨꯝ ꯍꯥꯏꯕꯗꯤ ꯍꯧꯖꯤꯛꯀꯥꯟꯗꯤ ꯑꯗꯨꯝ ꯀꯩꯅꯣ ꯇꯧꯗ꯭ꯔꯦꯗꯅ ꯑꯁꯪꯕꯒꯗ ꯅꯥꯄꯤꯗꯒ ꯈꯣꯡ ꯅꯦꯠꯄ ꯈꯣꯠꯄꯁꯦ ꯐꯪꯗꯦꯗꯅ ꯑꯗꯨꯅ ꯍꯧꯖꯤꯛ ꯑꯗꯨꯃꯥꯏꯅ ꯑꯁꯪꯕ ꯍꯧꯕ ꯃꯐꯝ ꯑꯃꯗ ꯆꯠꯂꯒꯗꯤ ꯈꯣꯡꯎꯨꯞꯀ ꯂꯧꯊꯣꯛꯑꯒꯅꯦ ꯑꯗꯨꯝ ꯆꯠꯇꯅ ꯃꯤꯅꯤꯠ ꯀꯨꯟꯃꯨꯛꯀꯗꯤ ꯑꯗꯨꯝ ꯆꯠꯄ ꯈꯣꯠꯄ ꯑꯩ ꯍꯞꯇꯥ ꯑꯃꯒꯤ ꯃꯛꯇ ꯑꯅꯤꯔꯛ ꯒꯨꯝꯕꯗꯤ ꯑꯗꯨꯝ ꯆꯠꯆꯩ ꯑꯗꯨꯒ ꯃꯐꯝꯗꯨꯗꯁꯨ ꯑꯗꯨꯝ ꯍꯥꯏꯗꯤ ꯉꯥꯛꯇꯪ ꯁꯣꯔ ꯁꯥꯟꯅꯕꯒꯨꯝꯕ ꯑꯗꯨꯝꯕ ꯈꯔ ꯍꯧꯖꯤꯛ ꯑꯩꯒꯤ ꯀꯩꯅꯣ ꯍꯥꯏꯗꯤ ꯆꯥꯡꯌꯦꯡ ꯑꯃ ꯑꯩꯅ ꯀꯟꯅ ꯍꯧꯖꯤꯛ ꯇꯧꯖꯔꯤꯑꯕ ꯑꯗꯨꯅ ꯑꯩ ꯀꯟꯅ ꯍꯧꯖꯤꯛ ꯇꯧꯖꯔꯤ ꯑꯗꯣ ꯍꯥꯏꯗꯤ ꯑꯐꯕꯁꯨ ꯑꯣꯏ ꯑꯣꯏꯁꯅꯨ ꯑꯣꯏꯍꯟꯕꯤꯌꯨ ꯍꯥꯏꯗꯅ ꯑꯩꯈꯣꯏ ꯃꯔꯨꯞ ꯇꯩꯁꯨ ꯅꯤꯖꯒꯦ
ꯍꯣꯏ ꯑꯗꯨ ꯄꯤꯖꯒꯦ ꯑꯩꯒꯤꯁꯨ ꯁꯨ ꯕꯣꯔ ꯀꯣ ꯑꯗꯨꯝ ꯅꯥꯄꯤ ꯑꯁꯪꯕꯗꯒ ꯆꯠꯄ ꯍꯥꯏꯕꯁꯦ ꯍꯣꯏ ꯅꯣꯏ ꯑꯗꯨꯋꯥꯏꯗꯗꯤ ꯈꯔ ꯇꯥꯡꯅ ꯊꯣꯛꯑꯝꯕꯅꯤ ꯍꯥꯏꯕꯗꯤ ꯅꯥꯄꯤꯁꯨ ꯊꯥꯗ꯭ꯔꯦ ꯑꯗꯨꯒꯤ ꯃꯊꯛꯇ ꯃꯤ ꯅꯥꯄꯤ ꯍꯧꯝ ꯂꯩꯇ꯭ꯔꯦ ꯍꯥꯏꯕ ꯇꯥꯔꯦ ꯀꯣ ꯁꯥꯖꯤꯟꯅꯈꯤꯕ ꯃꯌꯥꯝꯁꯤꯅ ꯑꯗꯨꯅ ꯃꯇꯝ ꯐꯪꯕꯗ ꯑꯗꯨꯃꯥꯏꯅ ꯊꯣꯛꯑꯒꯞ ꯇꯥ ꯑꯃꯗ ꯃꯣꯔꯅꯤꯡꯔꯇ ꯑꯣꯏꯔꯁꯨ ꯆꯠꯄ ꯍꯥꯏꯕꯗꯣ ꯅꯨꯡꯉꯥꯏ ꯍꯥꯏꯕꯗꯣ ꯇꯥꯕꯗ ꯑꯩꯈꯣꯏꯁꯨ ꯌꯥꯝ ꯅꯨꯡꯉꯥꯏꯖꯩ ꯑꯗꯨꯒ ꯍꯣꯠꯅꯕꯤꯔꯤꯕ ꯊꯕꯛꯇꯨꯁꯨ ꯑꯗꯨꯝ ꯃꯥꯏ ꯄꯥꯛꯄ ꯑꯣꯏꯅꯕ
ꯍꯣꯏ ꯍꯣꯏ ꯑꯣꯏꯖꯒꯦ ꯑꯗꯣ ꯑꯩ ꯏꯁꯤꯡ ꯑꯃꯝꯇꯒ ꯊꯛꯎꯔꯤꯒꯦꯀꯣ ꯏꯁꯤꯡ ꯑꯝꯇ ꯌꯥꯖꯔꯨꯒꯦ
ꯊꯛꯎꯔꯣ ꯊꯛꯎꯔꯣ